ꯏꯆꯦ ꯇꯥꯕ꯭ꯔꯣꯏ ꯏꯆꯦ
ꯑꯥ ꯇꯥꯏꯌꯦ
ꯑꯣ ꯍꯧꯖꯤꯛꯁꯦ ꯁꯨꯝ ꯂꯩꯔꯤꯌꯦ ꯏꯆꯦ ꯍꯣꯏ ꯀꯩ ꯌꯦꯟꯖꯥꯡ ꯆꯥꯔꯒꯦ ꯉꯁꯤꯁꯤꯕꯣ
ꯉꯁꯤꯖꯦ ꯑꯩ ꯃꯥꯔꯖꯤꯡꯗ ꯂꯥꯏ ꯈꯣꯏꯔꯝꯕ ꯆꯠꯂꯦ
ꯑꯥ
ꯑꯗꯨꯒ ꯑꯁ ꯂꯥꯏꯗꯣ ꯈꯣꯏꯔꯝꯃꯦ ꯏꯁꯣꯔꯗꯣ ꯈꯣꯏꯔꯝꯃꯦ ꯑꯗꯩ ꯃꯣꯏ ꯃꯊꯛ ꯑꯥꯕꯨꯛ ꯀꯥꯈꯠꯂꯛꯑꯦ ꯀꯥꯈꯠꯂꯛꯀꯥꯟꯗ ꯌꯥꯝ ꯐꯖꯩ ꯏꯪ ꯏꯪ ꯂꯥꯎꯋꯦ ꯃꯐꯝꯗꯣ ꯃꯐꯝꯗꯨ ꯈꯨꯐꯥꯖ ꯑꯃ ꯃꯤ ꯉꯁꯤꯗꯤ ꯃꯤ ꯕꯣꯔꯤꯊ ꯁꯨꯝ ꯆꯠꯂꯦ ꯄꯨꯛꯅꯤꯡꯖꯦ ꯏꯪꯅꯕꯅ ꯏꯁꯣꯔꯖꯦ ꯈꯣꯏꯔꯝꯃꯒ ꯄꯨꯛꯅꯤꯡ ꯏꯪꯒꯗ꯭ꯔꯥꯅ ꯈꯣꯏꯔꯝꯃꯛꯏꯅꯦ ꯏꯪꯉꯦ
ꯀꯅꯥ ꯀꯅꯥ ꯆꯠꯂꯤꯅꯣ
ꯖꯣꯖꯣꯒ ꯑꯩꯒ ꯆꯠꯂꯦ ꯏꯆꯥ ꯅꯨꯄꯥꯒ
ꯑꯣ ꯑꯗꯨꯗꯤ ꯂꯥꯏ ꯂꯥꯏ ꯈꯣꯏꯔꯝ ꯆꯠꯂꯨꯔꯦ ꯋꯥꯈꯜ ꯅꯨꯡꯉꯥꯏꯔꯦ
ꯂꯥꯏ ꯈꯣꯏꯔꯨꯝꯕ ꯆꯠꯂꯨꯔꯦ ꯋꯥꯈꯟꯗꯣ ꯏꯪ ꯏꯪ ꯂꯥꯎꯔ ꯊꯣꯛꯂꯛꯑꯦ ꯑꯗꯨꯒ ꯑꯩꯈꯣꯏꯅꯤꯁꯦ ꯂꯝꯕꯤꯗ ꯂꯥꯛꯄꯗꯒꯤ ꯍꯣꯇꯦꯜꯗ ꯆꯥꯛ ꯆꯥꯊꯣꯔꯛꯑꯦ
ꯀꯩ ꯍꯣꯇꯦꯜ ꯀꯩ ꯍꯣꯇꯦꯜꯗ ꯆꯥꯔꯛꯏꯅꯣ
ꯏꯟꯗꯤꯔꯥ ꯍꯣꯇꯦꯜꯗ ꯆꯥꯔꯛꯑꯦ ꯈꯨꯔꯥꯏꯒꯤ
ꯑꯣ ꯀꯩꯀꯩ ꯃꯊꯦꯜ ꯌꯥꯎꯒꯦ ꯃꯣꯏꯒꯤꯗꯨꯕꯣ
ꯃꯣꯏꯗꯣ ꯉꯥ ꯊꯣꯡꯕꯅꯦ ꯉꯥ ꯊꯣꯡꯕꯗꯣ ꯑꯣꯏꯅ ꯆꯥꯔꯛꯑꯦ ꯃꯣꯏ ꯏꯟꯗꯤꯔꯥ ꯍꯣꯇꯦꯜꯖꯨ ꯃꯤ ꯌꯥꯝ ꯆꯤꯜꯂꯦ
ꯑꯣ ꯃꯣꯏ ꯃꯍꯥꯎꯗꯤ ꯀꯃꯥꯏꯅ ꯇꯧꯒꯦ ꯊꯣꯡꯕ ꯊꯥꯛ
ꯃꯍꯥꯎꯗꯤ ꯌꯥꯝ ꯀꯥ ꯍꯦꯟꯅ ꯑꯍꯥꯎꯕꯗꯤ ꯑꯣꯏꯗꯦꯗ ꯍꯥꯏꯕꯗꯤ ꯎꯝ ꯁꯤꯁꯦꯝ ꯍꯥꯎꯏꯅꯦꯒ ꯍꯥꯏꯕꯗꯨ ꯂꯩꯗꯅ ꯑꯗꯨꯗꯤ ꯀꯌꯥꯗꯤ ꯌꯧꯗꯦ꯫
ꯌꯝ ꯌꯥꯝ ꯑ ꯃꯣꯏꯒꯤꯗꯣ ꯄꯤꯛ ꯈꯔꯗꯤ ꯄꯤꯛꯑꯦꯕ ꯄꯤꯛꯑꯒꯁꯨ ꯃꯣꯏ ꯃꯤ ꯌꯥꯝ ꯆꯤꯜꯂꯦ꯫
ꯐꯩꯅꯦ ꯑꯈꯣꯏꯁꯨ ꯑꯈꯣꯏꯁꯨ ꯅꯣꯡꯃ ꯆꯠꯂꯨꯕ ꯌꯥꯝꯖ ꯑꯈꯣꯏ ꯑꯗꯨꯝ ꯂꯩꯔꯤꯌꯦ꯫ ꯑꯥ ꯁꯨꯝ ꯏꯃꯥꯟꯅꯕꯤ ꯀꯩꯒꯀꯣ ꯉꯥꯏꯍꯥꯛ ꯁꯨꯝ ꯀꯣꯏꯊꯣꯛꯄ ꯈꯣꯠꯇꯣꯛꯄ꯫ ꯏꯆꯦꯍꯣꯏ ꯀꯩꯅꯣꯗꯒ ꯆꯠꯂꯨꯔꯕꯣ ꯃꯣꯏꯒꯤ ꯑꯦꯞ ꯑꯦꯄꯜ ꯐꯥꯔꯝ ꯍꯥꯏꯗꯣ꯫
ꯑꯦꯄꯜ ꯐꯥꯔꯝꯗꯤ ꯆꯠꯇ꯭ꯔꯤꯌꯦ ꯆꯠꯁꯤꯔꯥ꯫
ꯑꯦ ꯆꯠꯁꯤ ꯑꯈꯣꯏ ꯑ ꯏꯆꯦꯍꯣꯏꯁꯤꯡ ꯈꯔꯒꯀꯣ ꯆꯠꯁꯦꯅ ꯍꯥꯏꯅꯩꯅꯦꯕ꯫ ꯍꯣꯔꯦꯟꯁꯦ ꯁꯪꯒꯗ꯭ꯔꯣ꯫
ꯍꯣꯔꯦꯟ ꯁꯪꯕ ꯌꯥꯏ꯫
ꯑꯣ ꯑꯗꯨꯗꯤ ꯍꯦꯛ ꯄꯨꯂꯞ ꯆꯠꯂꯨꯔꯁꯦ ꯀꯣꯏꯊꯣꯛꯎꯔꯁꯦ꯫
ꯀꯣꯏꯔꯨꯔꯁꯦ꯫
ꯎꯝ
ꯅꯪꯗꯤ ꯆꯥꯛ ꯆꯥꯔꯕꫭ꯫
ꯑꯩꯗꯤ ꯑꯩꯁꯨ ꯆꯥꯔꯦ꯫
ꯀꯩ ꯍꯤꯟꯖꯥꯡ ꯆꯥꯒꯦ꯫
ꯑꯩ ꯉꯁꯤ ꯆꯥꯕꯗꯣ ꯃꯌꯥꯟ ꯃꯌꯥꯟ ꯏꯔꯣꯜꯂꯦ꯫ ꯑꯥ ꯁꯦꯕꯣꯠꯅꯦ꯫ ꯕꯦꯂꯟꯗ꯭ꯔꯤꯅꯦ ꯍꯋꯥꯏꯅꯦ꯫ ꯑꯗꯒꯤ ꯇꯦꯅꯧꯋꯥꯟꯕꯤꯅꯦ ꯇꯧꯔꯒ ꯃꯌꯥꯟ ꯃꯌꯥꯟ ꯂꯣꯜꯂꯒ
ꯑ ꯊꯣꯛꯑꯦ ꯅꯍꯥꯟ ꯑꯈꯣꯏꯒꯤ ꯏꯗꯣꯝꯆꯥ ꯑꯃ ꯃꯣꯏ ꯃꯌꯨꯝ ꯆꯠꯂꯨꯌꯦ ꯑꯗ ꯍꯥꯄꯛꯄ꯫
ꯌꯥꯝ ꯉꯟꯅ ꯄꯥꯜꯂꯦꯀꯣ ꯇꯦꯅꯧꯋꯥꯝꯕꯤꯁꯦ ꯈꯔ ꯋꯥꯠꯂꯤꯕꫭ ꯅꯤꯡ
ꯗꯥꯏꯅ ꯇꯧꯔꯦ ꯑꯗꯣ ꯏꯆꯦ ꯑꯣꯏꯔꯣꯝꯒꯤ ꯍꯧꯖꯤꯛꯀꯥꯟꯁꯦ ꯂꯥꯏ ꯍꯔꯥꯎꯕ ꯃꯇꯝ ꯑꯣꯏꯅꯩꯗꯅ꯫ ꯂꯥꯏꯒ ꯍꯔꯥꯎꯕ꯭ꯔꯣ ꯀꯃꯥꯏꯅ ꯇꯧꯒꯦ꯫
ꯂꯥꯏ ꯍꯔꯥꯎꯅꯦꯅ ꯏꯕꯨꯗꯧ ꯅꯨꯡꯁꯥꯕꯈꯣꯏ ꯏꯕꯨꯗꯧ ꯅꯨꯡꯁꯥꯕ ꯂꯩꯌꯦꯕꯀꯣ꯫ ꯑꯗꯨꯗꯣ ꯑꯗꯨꯝ ꯆꯍꯤ ꯈꯨꯗꯤꯡꯒꯤꯗꯤ ꯍꯔꯥꯎꯕꯅꯤ ꯃꯃꯥꯡ ꯆꯍꯤꯒ ꯍꯟꯗꯛ
ꯑꯣ ꯑꯗꯨꯅꯦ ꯑꯈꯣꯏꯔꯣꯝꯒꯤꯁꯨꯅꯦ ꯂꯥꯏ ꯍꯔꯥꯎꯕꯁꯦ ꯀꯩꯅꯣ ꯇꯧꯋꯦꯕ ꯍꯧꯖꯤꯛꯀꯥꯟꯗꯣ ꯌꯥꯝ ꯅꯨꯃꯤꯠꯁꯦ ꯑ ꯁꯥꯡ-ꯁꯥꯡ ꯍꯔꯥꯎꯗ꯭ꯔꯦꯕ ꯅꯣꯡꯃ ꯈꯛꯀ ꯇꯧꯔꯒ ꯃꯣꯏꯒꯤ ꯆꯥꯛꯔꯣꯡ ꯀꯠꯄ ꯍꯥꯏꯕ꯭ꯔꯥ ꯑꯗꯨꯃꯥꯏꯅ ꯀꯧꯈꯠꯂꯒ ꯊꯧꯔꯝ ꯄꯤꯛꯅ ꯇꯧꯔꯒ ꯂꯣꯏ
ꯍꯧꯖꯤꯛꯀꯥꯟ ꯏꯔꯥꯡꯑ ꯍꯧꯖꯤꯛꯀꯥꯟꯁꯤ ꯂꯥꯏ ꯍꯔꯥꯎꯕ ꯉꯥꯏꯔꯦ ꯏꯔꯥꯡ ꯇꯧꯒꯦꯅ ꯇꯧꯕꯅꯦ ꯌꯥ
ꯑꯥ ꯑꯗꯨꯅꯦ ꯑꯩꯈꯣꯏꯔꯣꯝꯒꯤꯁꯨ ꯑꯗꯨꯃꯥꯏꯅ ꯇꯧꯕꯗꯨꯗ ꯑꯗꯥꯏꯅ ꯇꯧꯔꯗꯤ ꯑꯩꯈꯣꯏꯁꯨ ꯖꯒꯣꯏ ꯁꯥꯕꯒꯗꯣ ꯌꯥꯎꯅꯤꯡꯉꯦꯕ꯫
ꯌꯥꯎꯅꯤꯡꯉꯦ꯫
ꯁꯤꯔꯥꯅ ꯑꯗꯨ ꯑꯁ ꯈꯪꯗꯦꯅ ꯇꯧꯔꯤꯁꯦ꯫
ꯖꯒꯣꯏ ꯁꯥꯕ ꯌꯥꯎꯅꯤꯡꯕꯅꯦ ꯑꯗꯨ ꯌꯥꯎꯕ ꯐꯪꯗ꯭ꯔꯦ ꯀꯦꯔꯒ ꯖꯒꯣꯏꯒ ꯁꯥꯅꯤꯡꯗ꯭ꯔꯣ?
ꯁꯥꯅꯤꯡꯉꯦ ꯑꯗꯨꯅꯤ ꯌꯥꯎ ꯐꯪꯗ꯭ꯔꯦ ꯁꯤ ꯏꯆꯦ ꯑꯣꯏꯔꯣꯝꯒ ꯇꯧꯔꯗꯤ ꯑꯩꯈꯣꯏ ꯂꯥꯛꯀꯦ ꯍꯥꯏꯒꯦꯠꯇꯣꯏꯅꯦꯕ ꯑꯗꯣ꯫
ꯆꯍꯤ ꯑꯅꯤ ꯑꯍꯨꯝ ꯁꯨꯔꯦ ꯌꯥꯎꯔꯛꯇꯕꯁꯦ꯫
ꯎꯝ
ꯅꯨꯡꯗꯤ ꯅꯨꯡꯉꯥꯏꯕꯅꯦꯍꯦ ꯂꯥꯏ ꯍꯔꯥꯎ ꯖꯒꯣꯏ ꯁꯥꯕꯒꯁꯦ꯫
ꯅꯨꯡꯉꯥꯏꯌꯦ ꯐꯤꯔꯣꯜꯒꯗꯣ ꯃꯩꯇꯩꯒꯤ ꯐꯤꯔꯣꯜ ꯑꯩꯈꯣꯏꯒꯤ ꯀꯩꯅꯣ꯫ ꯃꯄꯥꯟ ꯅꯥꯏꯕ ꯁꯦꯠꯇꯅ꯫
ꯄꯥꯏꯅꯕ ꯐꯤ ꯐꯖꯕꯒ ꯏꯟꯗꯅ꯫
ꯑ ꯂꯤꯁꯣꯟꯝ ꯐꯨꯔꯤꯠꯀ ꯂꯤꯠꯇꯅ ꯑꯉꯥꯡꯁꯤꯡꯅꯀꯣ ꯑꯗꯣ꯫ ꯐꯪꯗ꯭ꯔꯦ
ꯐꯪꯗ꯭ꯔꯦ
ꯑꯥ ꯀꯩꯅꯣꯒꯗꯤ ꯇꯧꯗ꯭ꯔꯣ ꯑꯥ ꯂꯤꯂꯥꯒꯨꯝꯕ ꯏꯁꯩꯒꯨꯝꯕ ꯇꯧꯗ꯭ꯔꯣ
ꯂꯤꯂꯥꯁꯦ ꯇꯧꯗꯦ ꯅꯍꯥꯟ ꯈꯥꯒꯦꯝ ꯄꯜꯂꯤꯗꯗꯤ ꯂꯤꯂꯥ ꯇꯧꯍꯧꯋꯦꯕ ꯌꯦꯡꯕ ꯆꯠ ꯀꯀꯦꯟ ꯇꯧꯔꯒ ꯑꯗꯨꯝ ꯇꯟꯗ ꯑꯗꯨꯝ ꯇꯣꯛꯈ꯭ꯔꯦ
ꯑꯣ ꯍꯧꯖꯤꯛꯀꯥꯟꯒꯤ ꯂꯤꯂꯥꯒꯤ ꯅꯨꯄꯤ ꯁꯥꯕꯤꯁꯤꯡꯁꯦ ꯌꯥꯝ ꯐꯖꯩ ꯍꯥꯏꯌꯦ ꯅꯨꯄꯤꯗꯒꯤ ꯃꯣꯏꯅ ꯍꯦꯜꯂꯦꯅ
ꯃꯣꯏꯅ ꯍꯦꯜꯂꯦ ꯗ꯭ꯔꯦꯁꯀꯁꯤꯅ ꯑꯂꯣꯏꯕꯤꯅꯦ ꯃꯣꯏꯅ ꯅꯩꯊꯔꯤꯁꯦ ꯃꯃꯥꯏ ꯃꯃꯤꯠꯀꯁꯤꯅ ꯁꯤꯠ ꯁꯤꯠ ꯅꯥꯜꯂꯒ ꯑꯁ ꯑꯩꯈꯣꯏ ꯅꯨꯄꯤꯗꯤ ꯃꯣꯏꯅ ꯌꯥꯝ ꯐꯖꯈ꯭ꯔꯦ
ꯑꯗꯨꯏꯅꯦ ꯍꯥꯏꯁꯦ ꯀꯃꯥꯏꯅꯕꯨ ꯁ꯭ꯀꯤꯟꯒꯗꯣ ꯃꯣꯏ ꯈꯪꯗꯦ ꯌꯥꯝ ꯐꯖꯅ ꯀꯩꯅꯣ ꯇꯧꯔꯒ ꯃꯦꯟꯇꯦꯟ ꯇꯧꯔ ꯊꯝꯃꯦꯕ
ꯎꯝ ꯍꯧꯖꯤꯛ ꯏꯕꯣꯏ ꯑꯃ ꯁꯪꯂꯦꯟꯗ ꯂꯤꯂꯥ ꯀꯟꯅ ꯇꯧꯔꯤ ꯍꯥꯏꯕꯅꯤ
ꯑꯗꯨ ꯌꯦꯡꯉꯣꯅ ꯐꯗ꯭ꯔꯥ ꯈꯪꯗꯦ
ꯑꯗꯨꯗ ꯌꯦꯡ ꯆꯠꯂꯁꯤꯔꯣ ꯂꯤꯂꯥ ꯂꯣꯏꯈ꯭ꯔꯕ ꯂꯣꯏ ꯍꯧꯖꯤꯕꯨ ꯈꯪꯗꯦ ꯑꯝꯇ ꯍꯪꯇꯥꯥꯔꯦ ꯇꯧꯔꯒꯗꯤ ꯆꯠꯄꯥꯌꯥꯏ
ꯒꯤ ꯑꯩꯈꯣꯏ ꯁꯨꯝ ꯊꯥꯏꯅꯗꯒꯤ ꯆꯠꯅꯔꯛꯄ ꯍꯥꯏꯗꯨꯅ ꯆꯥꯛ ꯏꯁꯤꯡꯒ ꯇꯣꯛꯑꯒ ꯅꯨꯡꯗꯥꯡ ꯃꯌꯥꯝꯒ ꯂꯝꯄꯥꯛ ꯅꯒ ꯆꯠꯂꯒ ꯑꯥ ꯑꯗꯨꯃꯥꯏꯅ ꯇꯧꯕꯗꯣ ꯁꯨꯝ ꯅꯨꯡꯉꯥꯏꯗꯅ ꯑꯗꯨꯁꯨꯨꯝ ꯃꯈ ꯑꯃ ꯑꯣꯏꯗꯅ ꯑꯗꯣ ꯑꯩ ꯌꯦꯡꯅꯤꯡꯕꯅꯦ ꯑꯗꯣ
ꯆꯥꯡꯍꯜꯂꯣ ꯂꯤꯂꯥ ꯂꯩꯌꯦ ꯂꯤꯂꯥꯏ ꯌꯦꯡ ꯆꯠꯅꯕꯒꯥꯏ ꯏꯁꯩ ꯂꯩꯌꯦ ꯂꯤꯂꯥ ꯂꯩꯌꯦꯅ
ꯃꯥꯅꯤ ꯑꯗꯨ ꯍꯧꯖꯤꯛꯀꯥꯟꯁꯤꯕꯨ ꯅꯨꯡꯁꯥꯒ ꯁꯥꯕꯁꯤꯗ ꯅꯨꯡꯊꯤꯟꯁꯤꯕꯨ ꯀꯃꯥꯏ ꯀꯃꯥꯏ ꯇꯧꯔꯒ ꯂꯦꯜꯂꯤꯒꯦ ꯃꯇꯝꯁꯤꯕꯣ
ꯐꯣꯟꯗꯒꯤ ꯔꯦꯗꯤꯑꯣ ꯂꯤꯂꯥ ꯈꯔ ꯇ
ꯑꯥ
ꯏꯁꯩ ꯈꯔ ꯇꯥ
ꯑꯗꯨꯁꯨ ꯅꯨꯡꯉꯥꯏꯕꯅꯤꯅꯦ
ꯑꯗꯨꯃꯥꯏꯅ ꯇꯧꯋꯦ ꯅꯪꯗꯤ ꯀꯃꯥꯏ ꯀꯃꯥꯏ ꯇꯧꯔꯒꯥ ꯃꯇꯝ ꯂꯦꯜꯂꯤꯒꯦ
ꯍꯧꯖꯤꯛꯁꯦ ꯑꯗꯨꯝ ꯅꯨꯡꯁꯥꯒ ꯁꯥꯒꯠꯂꯛꯄꯁꯤꯗ ꯑꯌꯨꯛꯀꯤ ꯆꯥꯛ ꯏꯁꯤꯡ ꯂꯣꯏꯁꯤꯜꯂꯀꯥꯟꯗ ꯉꯍꯥꯛ ꯍꯦꯛ ꯄꯣꯊꯥꯔꯒꯀꯣ ꯐꯣꯟ ꯅꯨꯡ ꯌꯦꯡꯉꯒ ꯑꯗꯒꯤ ꯑꯗꯨ ꯍꯧꯒꯠꯂꯛꯑꯒ ꯑꯃꯨꯛ ꯏꯃꯥꯟꯅꯕꯤ ꯑꯅꯤ ꯑꯍꯨꯝ ꯇꯧꯔꯒ ꯍꯩ ꯇꯝꯅꯤꯅ ꯍꯩꯅꯧ ꯃꯇꯝꯅꯤꯅ ꯍꯩꯒꯨꯝꯕ ꯃꯦꯠꯂꯒ ꯆꯥꯔꯒ ꯋꯥꯔꯤ ꯋꯥꯇꯥꯏ ꯉꯍꯥꯛ ꯁꯥꯟꯅꯔꯒ ꯑꯗꯥꯏꯒ ꯁꯨꯝ ꯂꯩꯌꯦ
ꯍꯧꯖꯤꯛꯇꯤ ꯏꯁꯤꯡ ꯁꯣꯛꯄꯒꯁꯦ ꯆꯠꯅꯗ꯭ꯔꯦꯀꯣ
ꯆꯠꯅꯗ꯭ꯔꯦ ꯇꯣꯇꯤ ꯂꯥꯛꯄꯁꯤꯗꯒꯤ ꯁꯤꯕꯨꯗꯤ ꯅꯨꯡꯉꯥꯏꯔꯦ ꯊꯥꯏꯅꯗꯤ ꯅꯨꯃꯤꯗꯥꯡ ꯋꯥꯏꯔꯝ ꯍꯦꯛ ꯇꯥꯔꯛꯄꯁꯤꯗ ꯕꯣꯠ ꯇꯜ ꯕꯣꯇꯜ ꯁꯅꯥꯕꯨꯟ ꯄꯥꯏꯕꯅ ꯁꯅꯥꯕꯨꯟ
ꯁꯥꯏꯀꯜ ꯁꯥꯏꯀꯟꯒ ꯇꯧꯗꯅ ꯏꯁꯤꯡ ꯍꯣꯟꯕꯒꯤ ꯅꯨꯡꯉꯥꯏꯕꯗꯨꯁꯨ ꯅꯨꯡꯉꯥꯏꯀꯣ ꯋꯥꯕꯒ ꯈꯪꯗꯦ
ꯃꯥꯅꯤ ꯑꯗꯣ ꯁꯨꯝ ꯍꯣꯟꯃꯜꯂꯛꯑꯁꯨ ꯋꯥꯕꯖꯥꯠꯅꯤꯗꯀꯣ
ꯋꯥꯕꯨꯗꯤ ꯋꯥꯏ ꯑꯗꯨ ꯑꯣꯏꯔꯒꯁꯨ ꯑꯗꯨꯁꯨ ꯑꯗꯨꯝ ꯅꯨꯡꯉꯥꯏꯗꯅ ꯃꯌꯥꯝ ꯁꯣꯛ ꯃꯤꯟꯅꯕꯅꯤꯅ ꯍꯩꯖꯤꯜꯂꯨꯔꯅꯤ ꯁꯦꯟꯇꯦꯛꯁꯇ ꯀꯩꯗ ꯁꯅꯥꯕꯨꯟꯗꯣ ꯄꯥꯏꯔ ꯄꯥꯏꯔꯒ ꯏꯁꯤꯡ ꯁꯣꯛꯄꯗꯣ ꯄꯨꯈ꯭ꯔꯤ ꯖꯧꯗꯒꯤ
ꯏꯆꯦ ꯍꯣꯏꯔꯣꯝꯗꯤ ꯁꯦ ꯑꯥ ꯇꯣꯇꯤ ꯇꯥꯔꯕꯣ ꯀꯃꯥꯏꯅ ꯀꯥꯏꯗꯩꯩ ꯁꯤꯖꯤꯟꯅꯔꯤꯒꯦ ꯏꯁꯤꯡꯁꯦ
ꯑꯈꯣꯏ ꯇꯣꯇꯤ ꯇꯥꯔꯦ ꯑꯗꯨꯅ ꯇꯣꯇꯤꯗꯤ ꯅꯨꯡꯉꯥꯏꯔꯦ ꯇꯣꯇꯤ ꯇꯥꯔꯕꯅꯤꯅ
ꯑꯣ ꯑꯗꯨꯝ ꯂꯦꯞꯇꯕꯤ ꯇ꯭ꯋꯦꯟꯇꯤ ꯐꯣꯔ ꯑꯋꯥꯔꯗꯥꯏꯔꯣ ꯅꯠꯇ
ꯑꯗꯨꯗꯤ ꯇꯥꯗꯦ ꯅꯨꯃꯤꯠ ꯑꯥ ꯅꯤꯅꯤ ꯅꯤꯅꯤ ꯍꯨꯝꯅꯤ ꯃꯔꯤꯅꯤꯗ ꯑꯗꯨꯃꯥꯏꯅ ꯒꯦꯐ ꯂꯩꯔꯒ ꯅꯨꯃꯤꯠ ꯐꯣꯔ ꯗꯦꯖ ꯒꯤꯐ ꯂꯩꯔꯒ ꯑꯗꯨꯃꯥꯏꯅ ꯇꯥꯕꯅꯦ
ꯑꯣ ꯐꯩꯅꯦ ꯑꯗꯨꯁꯨ ꯁꯤꯖꯤꯟꯅꯕ ꯑꯗꯨꯝ ꯀꯣꯟꯅꯕ꯭ꯔꯣ ꯃꯣꯏ ꯑꯗꯨꯏ ꯃꯇꯝꯗꯨꯗ ꯎꯝ
ꯀꯥꯟꯗꯤ ꯏꯁꯤꯡꯁꯦ ꯑꯃꯨꯛ ꯌꯥꯝ ꯀꯨꯏ ꯀꯨꯏꯅ ꯂꯥꯛꯇꯔꯦ ꯅꯍꯥꯟꯋꯥꯏꯗꯤ ꯈꯔ ꯀꯨꯏ ꯀꯨꯏꯅ ꯂꯥꯛꯑꯝꯕꯅꯦꯕ
ꯑꯥ
ꯍꯧꯖꯤꯛꯇꯤ ꯀꯨꯏ ꯀꯨꯏꯅ ꯇꯥꯗ꯭ꯔꯦ ꯇꯥ ꯑꯗꯨꯝ ꯉꯥꯍꯥꯛ ꯇꯥꯕꯗ ꯑꯗꯨꯝ ꯁꯦꯟꯇꯦꯛꯁꯁꯤꯡꯗꯨꯕꯨꯗꯤ ꯑꯍꯨꯝ ꯃꯔꯤꯗꯨꯕꯨꯗꯤ ꯑꯗꯨꯝ ꯌꯥꯕ ꯅꯪꯍꯧꯕ
ꯑꯣ ꯑꯗꯒꯤ ꯃꯩꯁꯨ ꯈꯔ ꯅꯨꯡꯉꯥꯏꯇ꯭ꯔꯦ ꯑꯈꯣꯏꯔꯣꯝꯗꯤ ꯑꯗꯣ ꯏꯆꯦ ꯍꯣꯏꯔꯣꯝꯗꯤ ꯅꯨꯡꯉꯥꯏꯔꯤꯕ꯭ꯔꯥ ꯀꯃꯥꯏ ꯇꯧꯔꯤ
ꯃꯩꯗꯤ ꯅꯨꯡꯉꯥꯏꯌꯦ ꯑꯗꯨꯝ ꯉꯥꯍꯥꯛ ꯃꯨꯠꯂꯁꯨ ꯑꯗꯨꯝ ꯂꯥꯛꯑꯦ ꯍꯥꯏꯕꯗꯤ ꯅꯨꯡꯇꯤꯒꯤ ꯃꯨꯠꯄ ꯅꯠꯇꯕꯅꯤꯅ ꯅꯣꯡꯐꯥꯗꯣꯛ ꯑꯗꯨꯝ ꯃꯨꯠꯂꯒꯁꯨ ꯌꯥꯝ ꯀꯨꯏ ꯀꯨꯏꯅꯗꯤ ꯀꯩꯅꯣ ꯇꯧꯗꯦ
ꯑꯈꯣꯏꯁꯨ ꯃꯩꯁꯦ ꯌꯥꯝ ꯅꯨꯡꯉꯥꯏꯔꯝꯃꯦ ꯑꯗꯨꯒ ꯍꯧꯖꯤꯛ ꯋꯥꯏꯁꯦ ꯑꯃꯨꯛ ꯃꯔꯛ ꯑꯃꯁꯦ ꯀꯩꯅꯣꯒ ꯇꯧꯔꯦꯕ ꯍꯧꯖꯤꯛ ꯀꯩꯅꯣ ꯆꯥꯎꯈꯠꯂꯛꯄꯩ ꯍꯥꯏꯗꯣꯏꯔꯥ ꯑꯦ ꯃꯩꯁꯦ ꯅꯨꯃꯤꯠ ꯑꯁꯨꯛꯀꯤ ꯄꯨꯡ ꯑꯁꯨꯛ ꯑꯁꯨꯛꯇ ꯃꯨꯠꯅꯤ ꯑꯁꯨꯛꯇ ꯂꯥꯛꯅꯤ ꯀꯥꯏꯅꯒ ꯑꯗꯨꯝ ꯈꯕꯔꯗ ꯍꯥꯞꯇꯣꯛꯑꯦ ꯑꯗꯨꯒ ꯍꯥꯞꯇꯕꯤꯗ ꯍꯧꯖꯤꯛꯀꯥꯟꯁꯤ ꯅꯨꯡꯗꯤꯟꯒꯁꯦ ꯀꯨꯏ ꯀꯨꯏꯅ ꯃꯨꯠꯄ ꯌꯥꯎꯔꯛꯑꯦꯕ ꯁꯤꯁꯦ ꯅꯨꯡꯉꯥꯏꯇꯦ
ꯑꯣ ꯑꯈꯣꯏꯒꯤꯅ ꯑꯗꯨꯃꯥꯏꯅꯗꯤ ꯇꯧꯗꯦ
ꯑꯥ
ꯈꯕꯔꯒ ꯂꯧꯗ꯭ꯔꯦꯗ ꯑꯈꯣꯏꯗꯤ
ꯎꯝ ꯐꯣꯟꯗ ꯑꯗꯨꯝ ꯌꯦꯡꯉꯕ
ꯐꯣꯟꯗ ꯑꯗꯨꯝ ꯌꯦꯡꯉꯀꯥꯟꯗ ꯍꯥꯏꯐꯦꯠꯀ ꯊꯦꯡꯅꯔꯒ ꯌꯦꯡꯕꯩ ꯋꯥꯔꯤꯅꯤ ꯊꯦꯡꯅꯗ꯭ꯔꯗꯤ ꯑꯗꯨꯝ ꯈꯪꯗ꯭ꯔꯦ
ꯍꯣꯏ ꯑꯗꯨꯕꯨꯗꯤ ꯍꯧꯖꯤꯛꯁꯦ ꯐꯣꯟꯁꯦ ꯁꯣꯁꯦꯜ ꯃꯦꯗꯤꯌꯥ ꯂꯣꯏ ꯊꯣꯛꯂꯛꯑꯕꯅꯤꯅꯀꯣ ꯈꯕꯥꯔꯒꯁꯦ ꯄꯥꯅꯤꯡꯉꯥꯏ ꯃꯇꯝꯁꯨ
ꯌꯨꯝꯒꯤ ꯇꯤꯚꯤ ꯐꯧ ꯌꯨꯝꯒꯤ ꯇꯤꯚꯤ ꯐꯧ ꯅꯣꯏ ꯇꯤꯚꯤ ꯊꯝꯅꯔꯤꯕꯣ
ꯇꯤꯚꯤꯒꯁꯦ ꯃꯃꯤꯡꯒꯤ ꯍꯥꯏꯗꯨꯅꯦ ꯀꯩꯁꯨ ꯌꯦꯡꯅꯗ꯭ꯔꯦ ꯃꯥꯏ ꯃꯥꯏ ꯐꯣꯟ ꯑꯃꯃꯝ
ꯑꯗꯨꯅꯦ ꯇꯤꯚꯤꯒ ꯑꯝꯇ ꯌꯦꯡꯗ꯭ꯔꯦ ꯍꯥꯏꯕ ꯊꯥꯏꯅꯗꯤ ꯁꯤꯃꯥ ꯂꯥꯛꯄ ꯃꯇꯝ ꯌꯧꯔꯦ ꯑꯗꯩ ꯑꯗꯨ ꯇꯧꯔꯦ ꯑꯗꯥ ꯇꯧꯔꯦꯅ ꯇꯧꯔꯝꯕꯅꯦ ꯍꯧꯖꯤꯛꯀꯥꯟꯗꯤ ꯇꯤꯚꯤꯒꯁꯦ ꯀꯅꯥꯝꯇ ꯍꯦꯛ ꯌꯦꯡꯕꯤꯗ꯭ꯔꯦ
ꯎꯝ
ꯀꯨꯞꯁꯜꯂꯒ ꯑꯗꯨꯝ ꯊꯝꯈ꯭ꯔꯦ ꯍꯧꯖꯤꯛꯀꯥꯟ ꯂꯨꯍꯣꯡꯕꯁꯤꯕꯨ ꯇꯤꯕꯤꯒꯁꯦ ꯍꯥꯞꯇ ꯌꯥꯗꯕꯩ ꯍꯥꯞꯅꯕ ꯑꯗꯨꯅꯤ ꯅꯠꯇ꯭ꯔꯥ
ꯃꯥꯅꯦ ꯍꯥꯞꯇ ꯌꯥꯗꯕꯒꯤ ꯁꯤꯖꯤꯟꯅꯔꯁꯨ ꯃꯔꯛ ꯃꯌꯥꯗ ꯗ ꯉꯥꯏꯍꯥꯛ ꯁꯤꯖꯤꯟꯅꯗꯧ ꯃꯉꯥꯏꯔꯦ
ꯍꯥꯞꯄꯛꯇ꯭ꯔꯦ ꯍꯥꯏꯔꯁꯨ ꯃꯥꯏ ꯇꯤꯚꯤ ꯌꯥꯎꯔꯛꯇꯦꯅꯦ ꯍꯥꯏꯅꯗꯣꯏꯅꯦ
ꯀꯩꯁꯨ ꯂꯩꯇꯕ ꯃꯆꯥ ꯑꯝꯗ ꯍꯦꯛ ꯀꯩꯅꯣ ꯇꯧꯗꯣꯏꯕ
ꯍꯣꯏ ꯍꯥꯞꯄꯛꯑꯦ ꯀꯅꯥꯝ ꯌꯦꯡꯕꯤꯔꯣꯏ ꯍꯥꯞꯄꯛꯇ꯭ꯔꯦ ꯑꯁ ꯇꯤꯚꯤ ꯌꯥꯎꯗꯦꯅꯦꯅ
ꯍꯥꯏꯅꯗꯣꯔꯤꯕꯅꯤ ꯇꯧꯔꯤꯁꯦ ꯑꯗꯣ ꯐꯔꯦ ꯐꯔꯦ ꯏꯆꯦ ꯉꯁꯤꯒꯤꯗꯤ ꯅꯅꯥꯎ ꯊꯝꯃꯒꯦ ꯅꯣꯡꯃ ꯍꯣꯔꯦꯟ ꯑꯗꯨꯝ ꯀꯣꯜ ꯇꯧꯔꯛꯀꯦꯀꯣ
ꯇꯧꯔꯣ ꯇꯧꯔꯣ ꯋꯥꯔꯤ ꯁꯥꯟꯅꯁꯦ ꯉꯥꯏꯍꯥꯛ ꯉꯥꯏꯍꯥꯛ ꯄꯣꯠꯊꯥꯅꯕ ꯑꯣꯏꯅ ꯎꯝ
ꯑꯥ ꯉꯁꯤꯒꯤꯗꯤ